ꯂꯥꯎ
ꯇꯥꯕ꯭ꯔꯣ
ꯇꯥꯏꯌꯦ
ꯅꯨꯡꯉꯥꯏꯔꯤꯕꯣ
ꯅꯨꯡ ꯉꯥꯏꯔꯤꯌꯦ
ꯅꯪꯗꯤ ꯀꯃꯥꯏ ꯀꯃꯥꯏ ꯂꯥꯏꯔꯤꯒꯦ ꯀꯃꯥꯏ ꯀꯃꯥꯏ ꯇꯧꯔꯤꯑꯦ ꯅꯣꯏꯗꯤ
ꯑꯁ ꯌꯥꯝ ꯅꯨꯡꯉꯥꯏꯗ ꯍꯧꯖꯤꯛꯀꯥꯟꯗꯤ ꯊꯄꯛ ꯌꯥꯝ ꯂꯥꯏꯕꯅꯤꯅ ꯑꯗꯨꯝ ꯃꯔꯨ ꯄꯥꯡꯁꯨ ꯌꯥꯝ ꯂꯩꯥꯏꯔꯤꯕꯅꯤꯅ ꯀꯣ
ꯑꯥ ꯅꯨꯡꯉꯥꯏꯔꯝꯒꯅꯤ
ꯀꯗꯤ ꯉꯁꯤꯁꯨ ꯑꯈꯣꯏꯗꯤ ꯀꯣꯏꯕ ꯆꯠꯂꯦ
ꯀꯥꯏꯗꯥ
ꯇꯃꯦꯡ ꯂꯣꯡꯗ
ꯅꯨꯡꯉꯥꯏꯅꯤ ꯅꯣꯏꯗꯤ ꯌꯥꯝ ꯅꯨꯡꯉꯥꯏꯕ ꯃꯥꯜꯂꯦ ꯅꯣꯏꯒꯤ ꯐꯣꯇꯣ ꯎꯦꯌꯦ ꯑꯩ
ꯑꯗꯨ ꯑꯣꯏꯔꯁꯨꯀꯣ ꯃꯅꯨꯡꯗꯗꯤ ꯌꯥꯝ ꯅꯣꯛꯅꯤꯡꯕ ꯊꯧꯗꯣꯛ ꯌꯥꯝ ꯊꯣꯛꯑꯦ
ꯋꯥꯔꯤꯂꯤꯌꯨ ꯑꯗꯨꯒꯤ
ꯋꯥꯔꯤ ꯌꯥꯝ ꯃꯥꯟꯕꯩ ꯑꯗꯨꯝ ꯄ꯭ꯂꯣꯞ ꯆꯠꯄꯗ
ꯑꯥ ꯋꯥꯔꯤꯂꯤꯌꯣ ꯑꯗꯨꯗꯤ
ꯎꯝ ꯑꯁꯤ ꯀꯥꯝꯅꯣꯀꯣ ꯇꯦꯔꯦꯁꯇꯣ ꯇꯔꯦ ꯑꯗ ꯁꯣꯏꯔꯒ ꯍꯥꯏ ꯇꯧꯕꯅꯦꯕ ꯑꯗꯨ ꯇꯔꯦꯡ ꯃꯁꯔꯨꯝ ꯊꯥꯕꯅꯦ ꯑꯈꯣꯏꯗ ꯌꯨꯟ ꯍꯟꯅꯤꯡꯉꯤ ꯌꯨꯟ ꯍꯅꯤꯡꯉꯥꯏ ꯍꯥꯏꯔꯒꯀꯣ ꯆꯠꯄꯅꯦꯕ ꯑꯗꯨꯗ ꯃꯥꯅ ꯇꯥꯔꯦꯡꯗꯣ ꯔꯨꯝ ꯊꯥꯕꯅꯤ ꯑꯈꯣꯏꯗ ꯇꯔꯦꯡꯗꯤ ꯀꯥꯏꯗ ꯍꯥꯏꯔꯒ ꯍꯍꯍ ꯑꯃꯨꯛ ꯀꯌꯥ ꯒ꯭ꯌꯥꯟ ꯂꯥꯛꯑꯦ ꯑꯗꯨꯗꯒꯤ ꯑꯈꯣꯏꯗꯣ ꯆꯠꯂꯒ ꯎꯝ ꯑꯁꯤ ꯎꯝ ꯆꯥꯅꯕ ꯑꯣꯗ꯭ꯔ ꯇꯧꯕꯗꯣ
ꯎꯝ
ꯈꯔ ꯁꯣꯏꯊꯣꯛꯑꯦ ꯑꯗꯨꯒꯤ ꯑꯥ ꯌꯥꯝ ꯇꯥꯈ꯭ꯔꯦ ꯌꯥꯝ ꯑꯤꯟꯖꯣꯏꯁꯨ ꯇꯧꯗꯦ ꯎꯝ ꯆꯥꯅꯕꯗꯣ ꯑꯗꯨ ꯌꯥꯝ ꯏꯟꯖꯣꯏꯁꯨ ꯇꯥꯎꯗꯦ ꯑꯗꯨꯒ ꯄꯩꯁꯥꯁꯨ ꯌꯥꯝ ꯆꯠꯈ꯭ꯔꯦ
ꯅꯣꯏ ꯃꯔꯤ ꯈꯛꯇ ꯆꯠꯄ꯭ꯔꯣ ꯅꯣꯏ
ꯃꯉꯥ ꯀꯣꯏ ꯃꯉꯥ
ꯁꯝ ꯈꯣꯏꯕ ꯅꯨꯄꯤꯗꯨꯁꯨ ꯏꯆꯦꯗꯨꯁꯨ ꯆꯠꯄ꯭ꯔꯣ
ꯍꯣꯏ ꯑꯗꯨꯝ ꯃꯤꯁꯨ ꯆꯠꯉ ꯑꯗꯣ ꯃꯤ ꯌꯥꯝꯅ ꯆꯠꯁꯦ ꯍꯥꯏꯕꯅꯦꯕ ꯑꯈꯣꯏ ꯍꯩꯔꯝꯕꯅꯦ ꯍꯥꯟꯅꯗꯤ ꯗꯣ ꯑꯈꯣꯏꯗꯣ ꯂꯥꯁ ꯃꯤꯅꯤꯠꯗꯣ ꯂꯣꯏꯅ ꯄꯦꯛ ꯑꯣꯐ ꯇꯧꯈꯣꯏꯅꯤ
ꯎꯝ
ꯑꯩꯗꯤ ꯌꯥꯔꯣꯏ ꯑꯩꯗꯤ ꯅꯪꯔꯔꯣꯏ ꯗꯤ ꯀꯃꯥꯏ ꯇꯥꯎꯋꯦ ꯑꯗꯨꯃꯥꯏꯅ ꯇꯥꯎꯋꯦ ꯍꯥꯏ ꯑꯗꯨ ꯂ ꯍꯥꯎꯈꯦ ꯃꯣꯏ
ꯎꯝ ꯉꯁꯤꯁꯨ ꯅꯣꯡ ꯆꯨꯕ ꯃꯥꯜꯂꯦ ꯑꯗꯨꯒꯤ ꯑꯣꯏꯔꯝꯒꯅꯤ ꯅꯣꯡ ꯇꯥꯕꯁꯤꯅ
ꯎꯝ ꯌꯥꯝ ꯇꯦꯝꯅꯦ ꯑꯗꯨꯒ ꯎꯝ ꯑꯩꯈꯣꯏꯗꯣ ꯎꯝ ꯃꯨꯛ ꯍꯥꯟꯈ꯭ꯔꯁꯦ ꯍꯥꯏꯅ ꯇꯧ ꯕꯨ ꯀꯥꯟꯗꯨ ꯕꯣꯜ ꯌꯦꯡꯕ ꯆꯠꯂꯦ ꯑꯗꯨꯒ ꯕꯣꯜ ꯌꯦꯡꯔꯒ ꯈꯔꯥ ꯊꯦꯡꯅ ꯍꯂꯛꯑꯦ
ꯒꯥꯔꯤ ꯂꯥꯏꯕ꯭ꯔꯣ ꯒꯥꯔꯤꯗꯤ ꯅꯣꯏ ꯍꯜꯂꯛꯅꯤꯡꯉꯥꯏ
ꯍꯣꯏ ꯅꯨꯡꯁꯥꯝ ꯀꯣꯏꯕ ꯏꯆꯦꯒꯤ ꯃꯌꯥꯝꯕꯗꯣ
ꯑꯣ ꯑꯣ ꯃꯥꯁꯨꯨ ꯒ꯭ꯔꯤ ꯂꯥꯢꯕ꯭ꯔꯥꯅꯦ
ꯍꯣꯏ ꯀꯥꯔ ꯂꯩꯑꯦ
ꯑꯦ
ꯌꯥꯝ ꯅꯨꯡꯉꯥꯏꯅ ꯆꯠꯂꯦ ꯑꯩꯈꯣꯏꯗꯤ ꯑꯗꯨꯒ ꯃꯥꯗꯣ ꯐꯨꯠꯕꯣꯜ ꯐꯥꯏꯅꯦꯜ ꯌꯥꯝ ꯌꯦꯡꯅꯤꯡꯅꯦꯕ ꯑꯗꯣ ꯑꯩꯈꯣꯏꯅ ꯁꯤꯦꯃꯤ ꯐꯥꯏꯅꯦꯜꯗ ꯌꯦꯡꯉꯦ ꯑꯗꯨꯒ ꯏꯝꯄꯣꯁ ꯌꯨꯅꯥꯏꯇꯦꯠꯀ ꯌꯨꯅꯤꯠ ꯀꯣ ꯃꯈꯣꯏꯒꯤ ꯃꯦꯠꯆꯁꯨꯨ ꯌꯥꯝ ꯐꯖꯩꯑꯕ ꯑꯗꯨꯅ ꯁꯦꯃꯤ ꯐꯥꯏꯅꯦꯜ ꯌꯦꯡꯔꯒ ꯑꯃꯨꯛ ꯍꯟꯁꯦ ꯍꯥꯏꯕ ꯀꯥꯟꯗ ꯃꯥꯗꯣ ꯐꯥꯏꯅꯦꯜ ꯌꯥꯝ ꯌꯦꯡꯅꯤꯡ ꯑꯗꯨꯒ ꯑꯩꯈꯣꯏꯗꯣ ꯈꯔ ꯌꯥꯝ ꯊꯦꯡꯅꯗꯤ ꯌꯨꯝꯍꯟꯅꯤꯡꯗꯕ ꯑꯗꯨꯒꯤ ꯆꯠꯈ꯭ꯔꯁꯦ ꯍꯥꯏꯕꯒꯤ ꯃꯗꯣ ꯈꯔ ꯅꯨꯡꯉꯥꯏꯇ꯭ꯔꯦ ꯑꯗꯨ ꯑꯣꯏꯔꯁꯨ ꯑꯗꯨ ꯆꯄ
ꯎꯝ ꯀꯔꯤ ꯌꯦꯟꯁꯥꯡ ꯆꯥꯛꯇꯤ ꯆꯥꯕ꯭ꯔꯣ ꯉꯁꯤ ꯑꯗꯨꯗꯤ
ꯍꯣꯏ ꯆꯥꯏꯌꯦꯅ ꯆꯥꯗ꯭ꯔꯗꯤ
ꯑꯗꯨ ꯑꯆꯥꯄꯣꯠ ꯃꯌꯥꯝ ꯆꯥꯔꯗꯤ
ꯑꯁ ꯑꯗꯨ ꯑꯗꯨ ꯑꯗꯨ ꯆꯥꯔꯁꯨ ꯑꯩꯈꯣꯏꯗꯤ ꯆꯥꯛ ꯌꯥꯎꯗ꯭ꯔꯗꯤ ꯌꯥꯗꯦꯅ
ꯀꯔꯤ ꯑꯦꯟꯁꯥꯡ ꯆꯥꯕ꯭ꯔꯣ
ꯉꯁꯤꯗꯣ ꯎ ꯃꯥꯏꯔꯦꯟꯒꯤ ꯃꯥꯏꯔꯦꯟꯒꯤ ꯃꯅꯥꯗꯣ
ꯎꯝ
ꯑꯗꯨꯒ ꯎꯝ ꯗ꯭ꯔꯥꯏ ꯐꯤꯁ ꯊꯥꯔ ꯎꯝ ꯗ꯭ꯔꯥꯏ ꯐꯤꯁ
ꯈꯥ ꯑꯀꯥꯡꯕ ꯀꯥꯏꯗꯒꯦ
ꯅꯍꯥꯟ ꯅꯍꯥꯟ ꯑꯍ ꯍ ꯑꯍ ꯍ ꯍ ꯍ ꯍ
ꯍ ꯍ
ꯉꯥꯢꯔꯨꯢ ꯎꯝ ꯅꯍꯥꯟ ꯅꯦ ꯅ ꯀꯣ ꯏꯅꯦ ꯆꯧꯕꯤꯗꯣ ꯑꯗꯨꯅ ꯎꯝ ꯏꯕꯣꯛꯇꯤ ꯂꯩꯔꯝ ꯂꯩꯕꯤꯔꯝꯕꯅꯦꯕ
ꯑꯝ
ꯑꯗꯨꯒꯤ ꯌꯥꯝ ꯍꯥꯎꯇꯕꯤꯒꯤꯀꯣ ꯏꯕꯣꯛꯁꯨ ꯌꯥꯝ ꯄꯥꯝ ꯅꯕꯒꯤ
ꯑ ꯃꯥꯗꯤ ꯁꯨꯃꯥꯏꯅ ꯇꯥꯎꯕꯅꯦ ꯍꯥꯎꯕ ꯄꯣꯠꯇꯨꯁꯨ ꯆꯥꯅꯤꯡꯗ꯭ꯔꯗꯤ ꯍꯥꯎꯇꯦ ꯑꯃꯨꯛ ꯆꯠꯅꯤꯡꯉꯗꯤ ꯍꯥꯎꯋꯦ
ꯑ ꯑꯗꯨꯃꯥꯏꯅ ꯇꯧꯕꯅꯤ ꯑꯗꯣ ꯃꯥ ꯉꯥꯗꯣ ꯈꯔ ꯌꯥꯝ ꯈꯔ ꯄꯥꯝꯗꯕ ꯃꯥꯜꯂꯦ ꯑ ꯎꯝ ꯑꯩꯈꯣꯏ ꯂꯣꯏꯅ ꯆꯥꯈ꯭ꯔꯁꯦ ꯍꯥꯏꯕ ꯀꯥꯟꯗ ꯑꯗꯨꯝ ꯆꯥꯔ ꯑꯣ ꯍꯥꯎꯇꯦ ꯉꯥꯁꯨ ꯏꯁ ꯀꯔꯤꯅꯣ ꯌꯥꯝ
ꯑꯗꯨꯗꯤ ꯉꯥ ꯅꯥ ꯑꯣꯏꯔꯝꯒꯅꯤ
ꯎꯝ ꯌꯥꯝ ꯗ꯭ꯔꯥꯏ ꯑꯣꯏꯌꯦ ꯍꯥꯏꯕꯗꯤ ꯃꯍꯥꯎ ꯂꯩꯇꯦ ꯑꯃꯨꯛ
ꯎꯝ ꯑꯗꯨ ꯑꯗꯨꯒꯨꯝꯕ ꯉꯥꯁꯨ ꯂꯥꯏꯕꯅꯤ
ꯎꯝ ꯑꯩꯗꯤ ꯆꯥꯗ꯭ꯔꯦ
ꯉꯥ ꯉꯥ ꯍꯥꯎꯗ ꯑꯥꯉꯧ ꯑꯥꯉꯥ ꯍꯥꯎꯗꯕꯗꯤ ꯑꯁ ꯆꯥꯕ ꯅꯨꯡꯉꯥꯏꯇꯕꯅꯦ
ꯎꯝ
ꯑꯗꯨꯝ ꯀꯔꯤꯔ ꯃꯅꯝꯒꯨꯝꯕ ꯑꯗꯨꯝ ꯅꯝꯊꯤꯕ ꯑꯃ ꯂꯩꯕꯅꯤ
ꯎꯝ ꯉꯁꯤ ꯉꯁꯤꯒꯤ ꯉꯥꯗꯨꯁꯨ ꯌꯥꯝ ꯈꯔ ꯀꯣꯏꯈ꯭ꯔꯕꯅꯤꯅ
ꯑꯣ ꯑꯗꯨꯒꯤ ꯑꯣꯏꯔꯝꯒꯅꯤ ꯑꯗꯨꯗꯤ ꯀꯨꯏꯕꯒꯤ ꯑꯣꯏꯔꯝ ꯅꯍꯥ ꯑꯀꯥꯡꯕꯗꯤ ꯀꯨꯏꯅ ꯊꯥꯝꯃꯗꯤ ꯍꯥꯎꯗꯕꯅꯤ
ꯅꯠꯇꯦ ꯎꯝ ꯎꯝ ꯍꯥꯟꯅ ꯂꯥꯏꯕ ꯃꯇꯝꯗꯁꯨ ꯆꯥꯏꯑꯦ ꯑꯗꯨ ꯑꯗꯨ ꯇꯝꯗꯁꯨ ꯍꯥꯎꯇꯦ ꯑꯗꯨꯒꯤ ꯑꯗꯨꯝ ꯊꯞꯀꯅꯦꯕ ꯑꯗꯨ ꯉꯁꯤ ꯃꯀꯜ ꯑꯃꯨꯛ ꯆꯥꯕꯒꯤꯅꯦ ꯍꯥꯟ ꯍꯥꯟꯅ ꯂꯩꯕ ꯅꯨꯃꯤꯠ ꯃꯇꯝꯗꯁꯨ ꯍꯥꯎꯇꯦ ꯗꯣ ꯑꯗꯣ ꯅꯪ ꯔꯦꯟ ꯊꯤꯕ ꯍꯧ ꯍꯥꯎꯋꯦ ꯍꯥꯏꯕ꯭ꯔꯥ
ꯔꯦꯟ ꯊꯤꯌꯦ ꯑꯗꯨꯒ ꯊꯤꯕ ꯐꯪꯗꯦ
ꯐꯪꯗꯦ
ꯎꯝ ꯐꯪꯗꯦ
ꯑꯣ
ꯈꯪꯗꯦ ꯅꯨꯄꯥꯒ ꯅꯨꯄꯤꯒ ꯂꯩꯍꯜꯂꯔꯣꯏ ꯍꯥꯏꯅꯀꯣ ꯑꯗꯨꯁꯥꯏ ꯗ ꯑꯈꯣꯏꯒꯤ ꯏꯅꯥꯎꯅꯨꯄꯥꯒꯤ ꯀ꯭ꯔꯦꯁ ꯂꯥꯛꯅꯕ ꯑꯗꯨ ꯁ꯭ꯋꯥꯏꯗ ꯑꯗꯨꯒꯤ ꯖꯒꯥꯗꯗꯤ ꯑꯥ ꯂꯩꯍꯟꯗꯦ ꯍꯥꯏꯕ ꯅꯨꯞ ꯅꯨꯞ ꯑ ꯅꯨꯞ ꯅꯨꯄꯤ ꯅꯨꯄꯤ ꯑꯂꯥꯛ ꯀꯣ ꯅꯨꯄꯥ ꯑꯂꯥꯛ ꯁꯨꯃꯥꯏꯅ ꯂꯥꯏꯒꯗꯕꯅꯤ ꯍꯥꯏꯕ ꯏꯅꯥꯎ ꯅꯨꯄꯥ ꯍꯦꯣꯛ ꯑꯥ ꯍꯦꯛ ꯄꯨꯝꯃꯤꯟꯅꯕ ꯑꯣꯏꯔꯁꯨ ꯑꯙꯔ ꯄꯨꯔꯥ ꯀꯦ ꯍꯥꯏꯕ ꯐꯥꯎ ꯌꯥꯗꯦ ꯔꯨꯁ ꯑꯈꯣꯏ ꯁꯨꯃꯥꯏꯅ ꯊꯥꯏꯅꯗꯒꯤ ꯁꯨꯃꯥꯏꯅ ꯇꯧꯕꯒꯤ ꯒꯤ ꯌꯥꯗꯦꯅꯀꯣ ꯃꯣꯏ ꯍꯥꯏꯌꯦ ꯑꯗꯨꯒꯤ ꯎꯄꯥꯏ ꯂꯩꯇ꯭ꯔꯦ ꯇꯞꯅ ꯀꯣꯟꯅ ꯆꯤꯗꯣꯏꯔꯥ ꯈꯪꯗꯦ ꯑꯁ ꯀꯥꯏꯗ ꯊꯤꯗꯣꯏꯔꯣꯅꯣ ꯅꯪꯗꯤ
ꯑꯩꯁꯨ ꯈꯪꯗ꯭ꯔꯦ ꯑꯈꯣꯏ ꯑꯈꯣꯏ ꯊꯤꯃꯤꯟꯅꯁꯦ ꯑꯩ ꯂꯥꯛꯄ ꯃꯇꯝꯗ
ꯅꯪꯒꯤ ꯑꯤꯟꯇ꯭ꯔꯥꯟꯁ ꯀꯔꯝ ꯀꯥꯟꯗ ꯇꯧꯗꯣꯏꯅꯣ
ꯑꯃꯨꯛ ꯍꯥꯏꯗꯣꯛꯇ꯭ꯔꯤ ꯗꯦꯠ ꯑꯈꯣꯏ ꯍꯥꯏꯗꯣꯛꯄ ꯂꯑ ꯂꯥꯛꯀꯦ ꯎꯝ ꯑꯗꯨ ꯑꯣꯏꯔꯁꯨ ꯑꯩꯒꯤ ꯀꯣꯂꯦꯖꯀ ꯎꯝ ꯑꯁꯤ ꯏꯅꯥꯎꯅꯨꯄꯥꯒ ꯀꯣꯂꯦꯖꯇꯤ ꯌꯥꯝ ꯎꯝ ꯂꯥꯞꯄꯦꯗ
ꯑꯥ ꯂꯥꯛꯞꯄꯦ ꯗꯨ ꯑꯣꯔꯁꯨ ꯅꯪꯒꯤ ꯅꯪ ꯔꯦꯟ ꯂꯩꯗꯣꯏꯗ꯭ꯔꯥ ꯍꯣꯁꯦꯜ ꯔꯦꯟ ꯂꯩꯌꯣ ꯍꯣꯁꯇꯦꯜꯗꯤ ꯑꯦꯛꯁꯄꯦꯟꯁꯤꯞꯁꯨ ꯇꯥꯎꯔ ꯀ ꯏꯟꯁꯥꯡ ꯍꯥꯎꯗꯕꯅꯤ
ꯎꯝ ꯑꯗꯣ ꯀꯣꯂꯦꯖꯇꯣ ꯌꯥꯝ ꯂꯥꯞꯅꯔꯗꯤ ꯐ꯭ꯔꯦꯟꯁꯨ ꯂꯩꯃꯤꯟꯅꯕ ꯌꯥꯔꯣꯏꯅ
ꯑꯩꯈꯣꯏ ꯌꯥꯔꯔꯣꯏ ꯎꯝ ꯅꯪꯒꯤ ꯑꯂꯥ ꯊꯤꯕ ꯇꯥꯔꯦ
ꯎꯝ
ꯏꯅꯥꯎꯅꯨꯄꯥ ꯑꯃꯗꯨꯗꯤ ꯂꯥꯛꯀꯅꯤ ꯍꯥꯏꯕ꯭ꯔꯣ ꯅꯪ ꯂꯥꯛꯔꯀꯥꯟꯗ ꯂꯥꯛꯑꯣ ꯍ ꯈꯨꯟꯗ ꯂꯥꯏ ꯅꯣ ꯍꯥꯏꯌꯣ ꯂꯥꯏꯔꯤꯁꯨ ꯄꯥꯗꯅ
ꯍꯣꯏ ꯑꯗꯨꯅꯦ ꯃꯗꯣ ꯑꯩꯒ ꯑꯩꯅ ꯆꯠꯄ ꯃꯇꯝꯗ ꯃꯥꯁꯨ ꯑꯩꯒꯤ ꯏꯂꯛꯀꯦ ꯈꯥꯟꯕꯕ ꯃꯥꯂꯦ ꯃꯥꯗꯣ ꯑꯣ ꯍꯧꯖꯤꯛ ꯑꯩ ꯑꯩꯁꯨ ꯏꯁꯇꯥꯥꯛ ꯑꯣꯏꯔꯦ ꯃꯥꯁꯨ ꯀꯃꯥꯏꯅ ꯇ ꯇꯧꯗꯣꯏꯅꯣ ꯈꯪꯗꯦ ꯑꯩ
ꯅꯪ ꯅꯪꯒꯤ ꯑꯦꯟꯇ꯭ꯔꯥꯟꯁꯇꯣ ꯍꯥꯟꯅ ꯇꯧꯔꯣ ꯍꯥꯟꯅ ꯇꯥꯎꯔꯒ ꯊꯣꯛꯑꯗꯤ ꯑꯗꯨꯒ ꯔꯦꯟ ꯊꯤꯔꯣ ꯊꯤꯕ ꯍꯦꯛ ꯂꯥꯏꯔꯦ ꯍꯥꯏꯔ ꯀꯥꯟꯗ ꯃꯥꯁꯨ ꯄꯣꯠ ꯄꯣꯠ ꯃꯌꯥꯝꯗꯣ ꯄꯨꯔꯒ ꯂꯥꯛꯑꯣ ꯍꯥꯏꯌꯣ ꯑꯗꯨꯅ ꯐꯥꯒꯅꯤ
ꯂꯩꯃꯤꯟꯅꯕꯒꯤ ꯑꯧ ꯏꯟꯇ꯭ꯔꯥꯟꯁ ꯊꯣꯛꯇ꯭ꯔꯗꯤ ꯑꯈꯣꯏ ꯂꯩꯃꯤꯟꯅꯕ ꯌꯥꯒꯅꯤꯕ
ꯄꯩꯁꯥ ꯇꯥꯜꯂꯣ ꯑꯈꯣꯏꯒꯤ
ꯑꯩ ꯑꯦꯟꯇ꯭ꯔꯥꯟꯁ ꯊꯣꯛꯗ꯭ꯔꯗꯤꯀꯣ ꯑꯩꯁꯨ ꯂꯥꯏꯔꯤꯛ ꯄꯥꯔꯒ ꯑꯣꯟꯂꯥꯏꯟꯗ ꯊꯕꯥꯛ ꯇꯧꯒꯦ
ꯑꯗꯨꯒ ꯅꯣꯏꯒꯤꯗꯤ ꯊꯕꯛ ꯂꯥꯏꯟ ꯑꯦꯁ ꯇꯤꯒꯤ ꯈꯔ ꯂꯥꯏꯔꯅꯤ ꯈꯪꯉꯦ
ꯑꯈꯣꯏ ꯎꯝ ꯑꯣꯟꯂꯥꯏꯟꯗꯁꯨ ꯀꯣ ꯊꯕꯥꯛ ꯇꯧꯒꯦ ꯍꯥꯏꯔꯗꯤ ꯎꯝ ꯈꯔ ꯋꯥꯔꯁꯨꯀꯣ ꯇꯧꯒꯦ ꯍꯥꯏꯗꯤ ꯂꯥꯏꯒꯅꯦꯕ ꯑꯗꯨꯕꯨ ꯐ꯭ꯔꯤ ꯑꯃꯨꯛ ꯑꯗꯨꯝ ꯂꯥꯏꯗꯣꯏꯕ ꯑꯁꯤ ꯑꯣꯟꯂꯥꯏꯟꯗ ꯇꯧꯒꯦ ꯍꯥꯏꯔꯗꯤꯀꯣ ꯑꯗꯨꯒ ꯄ꯭ꯂꯥꯏꯒꯨꯝꯕ ꯇꯧꯔꯒꯀꯣ
ꯑꯗꯨ ꯃꯣꯏ ꯃꯣꯏꯒꯤ ꯕꯤꯜꯗꯤꯡꯗꯗꯤ ꯑꯃꯗꯤ ꯂꯩꯑꯦ ꯑꯗꯨꯒ ꯑꯈꯣꯏ ꯂꯩꯃꯤꯟꯅꯔꯗꯤ ꯂꯥꯏꯔꯤꯛ ꯄꯥꯒꯗ꯭ꯔꯅ ꯑꯩꯅ ꯃꯊꯛ ꯁꯥꯕ ꯂꯩꯃꯤꯟꯅꯅꯤꯡꯗꯕ ꯀꯣ ꯂꯩꯅꯤꯡꯕꯗꯤ ꯑꯗꯨꯝ ꯂꯩꯅꯤꯡꯉꯤ ꯗꯅ ꯅꯨꯡꯉꯥꯏꯌꯦꯗꯅ ꯗꯨ ꯑꯣꯏꯔꯁꯨ ꯂꯥꯏꯔꯤꯛ ꯀꯩꯋꯥ ꯑꯈꯣꯏꯗꯤ ꯑꯩꯅ ꯑꯗꯨꯒꯤ ꯃꯊꯥ ꯁꯥꯕ ꯂꯩꯃꯤꯟꯅꯔꯗꯤ ꯑꯩ ꯑꯈꯣꯏꯒꯤ ꯏꯅꯥꯎꯅꯨꯄꯥꯁꯨ ꯂꯥꯏꯔꯤꯛ ꯄꯥꯔꯔꯣꯏ
ꯎꯝ ꯑꯗꯨꯅꯦ
ꯑꯗꯣ
ꯎ ꯈꯪꯗ ꯑꯗꯨ ꯑꯗꯨꯝ ꯎꯝ ꯑꯗꯨ ꯑꯗꯨꯝ ꯂꯥꯞꯂ ꯈꯔ ꯅꯛꯅ ꯅꯛꯅꯕꯗꯤ ꯈꯪꯗꯦꯕ ꯑꯗꯨꯕꯨ ꯗꯨꯝ ꯂꯩꯃꯤꯟꯅꯔꯗꯤꯀꯣ ꯑꯃꯨꯛ ꯒ꯭ꯌꯥꯟ ꯇꯥꯗꯣꯏ ꯃꯥꯜꯂꯦ ꯍꯥꯏꯕꯗꯤ ꯎꯝ ꯑꯗꯨꯝ ꯑꯈꯣꯏꯒꯤ ꯑꯗꯨꯝ ꯑꯃꯨꯛ ꯈꯥꯡꯒꯗꯕ ꯃꯥꯜꯂꯦ ꯍꯥꯏꯕ ꯂꯩꯃꯤꯟꯅꯔꯗꯤ
ꯎꯝ ꯑꯈꯣꯏ ꯍꯣꯏ ꯑꯈꯣꯏ ꯂꯩꯃꯤꯟꯅꯔꯗꯤ ꯑꯈꯣꯏ ꯑꯅꯥ ꯑꯌꯦꯛ ꯑꯁꯨꯃꯥꯏꯅ ꯌꯥꯎ ꯃꯤꯗꯤ ꯁꯨꯃꯥꯏꯅ ꯂꯥꯏꯕ ꯀꯥꯏ ꯂꯥꯏꯌꯦꯗꯅ
ꯎꯝ ꯑꯁ ꯑꯗꯨ ꯑꯣꯏꯁꯨ ꯃꯔꯨꯞ ꯑꯣꯏꯔꯁꯨ ꯁꯨ ꯂꯩꯃꯤꯟꯅꯔꯦꯁꯨ ꯂꯥꯏꯛ ꯃꯇꯝ ꯈꯨꯗꯤꯡꯒꯤ ꯑꯗꯨꯝ ꯋꯥꯔꯤ ꯁꯥꯟꯅꯅꯤꯡꯉꯥꯏꯁꯨ ꯅꯠꯇꯦ
ꯎꯝ ꯑꯗꯨꯅꯤ
ꯑꯈꯣꯏ ꯍꯣꯁꯇꯦꯜ ꯂꯩꯃꯤꯟꯅꯕꯗꯨꯁꯨ ꯍꯣꯏ ꯑꯗꯨꯅꯦ ꯑꯈꯣꯏ ꯍꯣꯁꯇꯦꯜ ꯂꯩꯃꯤꯟꯅꯕꯁꯨ ꯔꯨꯝꯃꯦꯠꯄ ꯅꯨꯡꯇꯤ ꯑꯥ ꯑꯣꯜꯗꯦꯒꯤ ꯋꯥꯔꯤ ꯁꯥꯟꯅꯗꯕ ꯅꯨꯃꯤꯠꯁꯨ ꯂꯩꯑꯦꯅ ꯗꯨꯃꯥꯏ ꯗꯨꯝ ꯇꯧꯒꯅꯤꯅ ꯂꯩꯃꯤꯟꯅꯔꯗꯤ ꯇꯥꯏꯌꯦ ꯀꯩꯝ ꯀꯥꯏꯗ ꯃꯥꯟꯗꯦ ꯑꯗꯨꯝ ꯋꯥꯕ ꯋꯥ ꯈꯔ ꯈꯔ ꯑꯋꯥꯕ ꯃꯇꯝꯗ ꯑꯗꯨꯝ ꯌꯦꯡꯁꯤꯂ ꯕ ꯃꯤ ꯂꯩꯔꯗꯤ ꯈꯔ ꯅꯨꯡꯉꯥꯏꯅ
ꯀꯩ ꯍꯥꯏꯕꯗꯤ ꯁꯨꯃꯥꯏꯅ ꯂꯥꯛ ꯑ ꯅꯥꯛꯔꯒ ꯂꯥꯏꯕꯁꯦ ꯑ ꯑꯗꯨꯝ ꯐꯩꯌꯦ ꯑꯩ ꯅꯍꯥꯟ
ꯎꯝ
ꯗꯦꯡꯒꯤ ꯅꯥꯕ ꯀꯥꯟꯗꯀꯣ ꯑꯩꯈꯣꯏ ꯑꯁ ꯑꯗꯨ ꯑꯗꯨꯒꯨꯝꯕ ꯃꯇꯝꯗ ꯑꯁ ꯑꯩꯈꯣꯏ ꯏꯃꯥꯟꯅꯕꯤꯒ ꯂꯩꯃꯤꯟꯅꯔꯗꯤ ꯁꯨꯃꯥꯏꯅ ꯑꯩ ꯋꯥꯔꯔꯣꯏ ꯃꯣꯏꯅ ꯌꯦꯡꯍꯥꯎꯒꯅꯤ ꯍꯥꯏꯕ ꯋꯥꯈꯜꯗꯣ ꯂꯥꯏꯔꯒ ꯑꯁ ꯑꯩꯈꯣꯏ ꯏꯃꯥꯟꯕꯤꯒ ꯅꯛꯅꯕꯅ ꯐꯥꯅꯤꯅꯀꯣ ꯑꯗꯨꯒꯤ ꯃꯇꯥꯡꯅꯤ
ꯑꯗꯨꯝ ꯌꯥꯒꯅꯤꯗ ꯂꯥꯏꯔꯤꯛ ꯇꯁꯨ ꯂꯥꯏꯔꯤꯛ ꯄꯥꯒꯦ ꯍꯥꯏꯔꯁꯨ ꯎꯝ ꯑꯩꯈꯣꯏ ꯒ꯭ꯌꯥꯟ ꯇꯥꯕ ꯃꯤ ꯈꯛꯇꯅꯤꯅ ꯑꯗꯣ ꯃꯥ ꯂꯥꯏꯔꯤꯛ ꯄꯥꯅꯤꯡꯔꯝꯒꯅꯤ ꯍꯥꯏꯕ
ꯑ ꯑꯥ ꯍꯣꯢ ꯍꯣꯢ ꯂꯥꯁꯇ ꯔꯦꯟꯠ ꯊꯤꯕ ꯐꯪꯗ꯭ꯔꯗꯤ ꯑꯗꯨꯗ ꯂꯥꯏꯁꯤꯔꯥꯅ ꯈꯟꯂꯦ
ꯎꯝ ꯑꯗꯨꯝ ꯅꯛꯅꯕ꯭ꯔꯥ ꯀꯣꯂꯦꯖ ꯀ ꯑꯩꯅꯧ ꯅꯨ ꯄꯒ
ꯎꯝ ꯅꯥꯛꯄꯨꯗꯤ ꯅꯥꯛꯑꯦ ꯑꯗꯨ ꯁꯣ ꯁꯤꯞ ꯑꯩ ꯑ ꯑꯩ ꯍꯧꯖꯤꯛ ꯂꯥꯛꯏꯕ ꯑꯁꯤꯒꯤ ꯃꯐꯝꯗꯨꯒ ꯑꯩ ꯑꯩꯅ ꯈꯟꯕꯁꯦ ꯑ ꯆꯞ ꯃꯥꯟꯅꯔꯅꯤ ꯍꯥꯏꯅ ꯈꯥꯟꯕꯀꯣ
ꯎꯝ ꯔꯦꯟꯗꯤ ꯀꯌꯥ ꯄꯤꯕ ꯀꯣ
ꯑꯥ ꯆ ꯑꯍꯨꯝꯒ ꯃꯉꯥ ꯑꯣꯏꯔꯝꯒꯅꯤ